ꯇꯥꯕꯣ ꯍꯣꯏ ꯍꯣꯏ ꯇꯥꯏ
ꯐꯜ ꯑ ꯑ ꯅꯨꯡꯉꯥꯏꯔꯔꯤꯕꯣ ꯍ ꯇꯣ
ꯍꯣꯏꯗꯣ ꯑꯁ ꯅꯨꯡꯉꯥꯏ ꯍꯣꯏ ꯅꯨꯡꯉꯥꯏ ꯍꯥꯏꯒꯗꯧꯔꯦ
ꯑꯥ ꯀꯃꯥꯏ ꯀꯃꯥꯏ ꯇꯧꯔꯤꯒꯦ ꯍꯟꯗꯛꯁꯦ
ꯀꯛꯁꯦ ꯑꯁ ꯕꯣꯜ ꯌꯦꯡꯉꯦ ꯆꯥꯛ ꯆꯥꯔꯦ ꯇꯨꯝꯃꯦ ꯑꯗꯨꯅꯤ
ꯑꯦ ꯑꯗꯣ ꯉ ꯉꯔꯥꯡꯒꯤ ꯃꯦꯠꯁꯇ ꯀꯅꯥ ꯀꯅꯥ ꯀꯩ ꯀꯩ ꯂꯝꯒꯤ ꯀꯩꯅꯣ
ꯉꯔꯥꯡꯒꯤꯁꯤꯗꯤ ꯐꯖꯩꯌꯦꯦ ꯃꯣꯏ ꯄꯣꯠꯇꯨꯒ ꯑꯩꯈꯣꯏꯅ ꯉꯝꯈ꯭ꯔꯕ
ꯀꯕ
ꯑꯌꯨꯛ ꯄꯨꯡ ꯃꯔꯤꯗꯅ ꯇꯨꯝꯕꯅꯦ ꯕꯣꯜ ꯌꯦꯡꯕꯅꯀꯣ ꯄꯨꯡ ꯃꯔꯤ ꯃꯈꯥꯏꯒꯤ ꯐꯥꯎ ꯌꯦꯡꯉꯒ ꯇꯨꯝꯕ
ꯀꯩ ꯀꯩ ꯀꯅꯥ ꯉꯝꯃꯨꯔꯒꯦꯁꯦ
ꯔꯣꯅꯦꯜꯗꯣ ꯑꯩꯈꯣꯏꯅ ꯉꯝꯈ꯭ꯔꯦ
ꯑꯆꯥꯥ ꯑꯗꯨꯗꯤ ꯐꯖꯩ ꯐꯥꯖꯒ꯭ꯔꯗ ꯃꯥꯜꯂꯦꯍꯦ
ꯍꯟꯗꯛꯁꯤꯗꯤ ꯐꯖꯕ ꯍꯧꯔꯦ
ꯑ ꯃꯣꯏ ꯔꯣꯅꯦꯜꯗꯣ ꯃꯣꯏꯁꯤꯡꯁꯦ ꯖꯤꯝ ꯁꯥꯟꯅꯕ ꯃꯥꯜꯂꯦ ꯃꯣꯏꯒꯤ ꯐꯤꯖꯤꯛꯗꯨꯣ ꯌꯦꯡꯉꯨ
ꯑꯣꯏꯔꯝꯒꯅꯤ ꯃꯣꯏꯗꯤ ꯃꯥꯗꯤ
ꯃꯥꯒꯤ ꯃꯁ ꯑꯁꯦꯡꯕꯕꯁꯤ ꯀꯃꯥꯏ ꯀꯃꯥꯏꯅ ꯆꯥꯔꯤꯒꯦ ꯍꯥꯏꯕꯕꯁꯤ ꯑꯩꯅ ꯌꯨꯇ꯭ꯌꯨꯕꯗ ꯌꯦꯡꯕ ꯃꯇꯝ ꯃꯇꯝꯅ ꯃꯣꯏ ꯆꯥꯕꯁꯦ ꯑꯌꯨꯛꯇ ꯍꯧꯒꯠꯄ ꯑꯟꯗ
ꯍꯣꯏ ꯍꯣꯏ
ꯍꯥꯏꯗꯤ ꯀꯩꯅꯣ ꯌꯦꯔꯨꯝ ꯀꯣ
ꯍꯥ
ꯌꯦꯔꯨꯝ ꯆꯥꯕꯁꯦ ꯃꯣꯏꯁꯦ ꯀꯩꯅꯣ ꯐꯨꯠꯂꯒ ꯆꯥꯗꯦꯕ
ꯎꯝ
ꯃꯣꯏꯒꯤ ꯌꯦꯔꯨꯝꯁꯦ ꯀꯃꯥꯏꯅ ꯇꯧꯔꯤꯦ ꯍꯥꯏꯕ ꯃꯇꯝꯗ ꯃꯣꯏꯒꯤ ꯔꯨꯝꯁꯦ ꯄꯨꯔꯥ ꯎ ꯑꯩꯈꯣꯏꯒꯨꯝ ꯑꯩꯈꯣꯏꯒꯤ ꯌꯔꯨꯝꯗꯤ ꯃꯣꯏꯒꯤ ꯃꯆꯨꯗꯣ ꯋꯥꯏꯠ ꯀꯂꯔ ꯑꯣꯏꯗꯅ
ꯍ
ꯑꯥ ꯃꯆꯨꯗꯣ ꯃꯣꯏꯒꯤ ꯃꯆꯨꯗꯨꯗꯤꯔꯨꯝꯗꯨꯗ ꯌꯦꯂꯣ ꯀꯂꯔ ꯇꯧꯋꯦꯕ
ꯍꯣꯏ ꯍꯣꯏ
ꯑꯗꯨꯗ ꯃꯣꯏꯅ ꯐꯨꯜꯂꯒ ꯆꯥꯗꯦ ꯃꯣꯏꯁꯤ ꯑꯥ ꯔꯣ ꯆꯥꯕ ꯍꯥꯏꯗꯤ ꯏꯁꯤꯡꯅ ꯏꯁꯤꯡꯗ ꯅꯠꯇꯦ ꯑꯁꯤ ꯒ꯭ꯂꯥꯁꯇ ꯍꯥꯞꯂꯒ ꯑꯗꯨꯝ ꯊꯛꯑꯦꯕ ꯃꯣꯏꯁꯦ
ꯑ
ꯑꯗꯨ ꯃꯇꯨꯡꯗ ꯃꯣꯏꯅ ꯖꯤꯝ ꯆꯠꯂꯒ ꯄꯨꯡ ꯑꯃ ꯑꯅꯤ ꯑꯅꯤ ꯃꯈꯥꯏꯒꯨꯝꯕꯅꯤꯅꯦ ꯃꯣꯏ ꯑ ꯑꯁꯤ ꯃꯣꯏꯒꯤ ꯀꯩꯅꯣ ꯖꯤꯝ ꯁꯥꯟꯅꯔꯤꯁꯦ
ꯎꯝ
ꯐꯨꯠꯕꯣꯂꯔ ꯑꯣꯏꯕꯅꯤꯅ ꯃꯣꯏꯗꯤ ꯂꯦꯛ ꯉꯥꯛꯇ ꯑꯗꯨꯝ ꯃꯣꯁ ꯑꯣꯐ ꯗ ꯇꯥꯏꯝ ꯍꯥꯏꯕ ꯇꯥꯔꯦ
ꯇꯥꯔꯦ
ꯃꯇꯝ ꯄꯨꯝꯅꯃꯛꯇ ꯂꯦꯛ ꯋꯥꯔꯛ ꯑꯥꯎꯠ ꯇꯧꯋꯦꯕ ꯃꯣꯏꯗꯤ ꯂꯦꯛ ꯀꯟꯗ꯭ꯔꯗꯤ ꯁꯥꯟꯅꯕ ꯆꯦꯟꯕ ꯀꯟꯗꯕꯅꯤꯅꯀꯣ
ꯍ
ꯂꯩ ꯋꯞ ꯉꯥꯛꯇ ꯇꯧꯋꯦꯕ
ꯇꯧꯈꯦ ꯑꯅ ꯇꯉꯛꯄꯗ ꯑꯗꯨꯒꯤ ꯃꯇꯨꯡꯗ ꯍꯜꯂꯛꯑꯒ ꯑ
ꯁꯟꯁꯥ ꯆꯥꯔꯅꯤ
ꯍꯥꯥ ꯍꯥꯥ
ꯑꯗꯨꯒꯤ ꯃꯣꯏꯁꯤ ꯐꯖꯅ ꯅꯨꯡꯇꯤꯒꯤ ꯑꯗꯨꯝ ꯔꯣꯇꯤꯟ ꯑꯗꯨꯝ ꯇꯧꯕꯅꯤꯅ ꯃꯣꯏꯒꯤ ꯑꯩꯈꯣꯏ ꯊꯕꯛ ꯁꯨꯕꯒꯨꯝ ꯇꯧꯕꯅꯤꯗ ꯃꯣꯏꯁꯨ ꯄ꯭ꯔꯣꯐꯦꯁꯅꯦꯜꯒꯤ ꯍꯥꯏꯕ ꯇꯥꯔꯦ ꯁꯥꯟꯅꯕꯒꯨꯝꯕꯁꯦ ꯃꯣꯏ ꯃꯣꯏꯒꯤ ꯊꯕꯛꯅꯦꯕ
ꯍꯥꯏꯕ ꯍꯣꯏ
ꯐꯨꯠꯕꯣꯜ ꯁꯥꯟꯅꯕꯁꯦ ꯃꯣꯏꯒꯤ ꯊꯕꯛꯅꯦꯕ
ꯃꯥꯅꯦ ꯃꯥꯅꯦ
ꯑꯩꯈꯣꯏꯅ ꯊꯕꯛ ꯂꯥꯎ ꯁꯨꯕ ꯆꯠꯄꯒꯨꯝꯕ ꯑꯩꯈꯣꯏꯅ ꯊꯕꯛꯅꯤꯗꯅ
ꯃꯥꯅꯤꯅꯦ
ꯁꯀꯣ ꯆꯠ
ꯈꯨꯠ ꯆꯠꯄ
ꯂꯥꯎ ꯁꯥꯕ ꯌꯨꯝ ꯁꯥꯕ
ꯑ
ꯊꯕꯛ ꯊꯕꯛ ꯊꯕꯛ ꯑ ꯑꯇꯣꯞ ꯑꯇꯣꯞꯄ ꯀꯩꯅꯣ ꯃꯣꯏ ꯃꯣꯏꯒꯤ ꯄ꯭ꯔꯣꯐꯦꯁꯟ ꯑꯣꯏꯅ ꯑꯗꯨꯝ ꯆꯠꯄꯅꯤ ꯃꯣꯏ ꯄ꯭ꯔꯣꯐꯦꯁꯟ ꯃꯣꯏꯒꯤ ꯊꯕꯛꯁꯦ ꯐꯨꯠꯕꯣꯜꯅꯦꯕ
ꯍꯣꯏ ꯍꯣꯏ
ꯑꯩꯈꯣꯏꯒꯤ ꯊꯕꯛ ꯊꯕꯛꯅ ꯁ꯭ꯀꯨꯜ ꯇꯝꯕ ꯀꯣꯂꯦꯖ ꯆꯠꯄ ꯑꯩꯈꯣꯏ ꯏꯄꯥ ꯏꯄꯨ ꯍꯥꯏꯔꯗꯤ ꯂꯥꯎ ꯆꯠꯄ ꯃꯣꯏꯒꯤ ꯊꯕꯛ ꯊꯕꯛꯅꯦꯕ ꯑꯁꯤꯁꯦ
ꯃꯥꯅꯦ ꯃꯥꯅꯦ
ꯎꯝ
ꯖꯤꯝ ꯑꯩꯁꯦ ꯈꯔ ꯏꯁꯥ ꯅꯩꯊꯣꯛꯍꯅꯤꯡꯉꯥꯏ ꯑꯍ ꯗꯥꯛꯇꯔꯒꯨꯝꯕꯗ ꯌꯦꯡꯕ ꯇꯥꯔꯦ ꯈꯔ
ꯗꯣꯛꯇꯔ ꯗꯣꯛꯇꯔ ꯌꯦꯡꯉ ꯀꯔꯤ ꯀꯥꯟꯅꯕ ꯂꯩꯇꯦ ꯀꯥꯟꯅ ꯀꯥꯟꯅꯕꯗꯤ ꯂꯩꯒꯅꯤ ꯑꯗꯨꯕꯨꯀꯣ ꯅꯪꯗꯣ ꯅꯁꯥꯗ ꯀꯔꯤ ꯀꯔꯤ ꯑꯃꯇ ꯅꯥꯕ ꯂꯩꯇꯦꯕ
ꯑꯗꯨꯅꯤ ꯑꯗꯨ ꯀꯩꯒꯨꯝꯕ ꯃꯣꯏꯅ
ꯃꯇꯝꯗ ꯆꯥꯕ ꯊꯛꯄ ꯈꯤꯇꯪ ꯋꯥꯠꯂꯦꯕ
ꯑꯁ ꯑꯗꯨꯗꯤ ꯆꯥꯔꯁꯨ ꯊꯣꯛꯇꯕ ꯋꯥꯅꯤꯗ
ꯆꯥꯕꯁꯦ ꯑꯩ ꯍꯥꯏꯒꯦ ꯐꯖꯅ ꯇꯥꯎ ꯎꯝ ꯑꯌꯨꯛ ꯍꯧꯒꯠꯂꯣ ꯑꯌꯨꯛ ꯍꯧꯒꯠꯂꯒ ꯌꯦꯔꯨꯝ ꯐꯨꯠꯂꯒ ꯆꯥꯔꯣ ꯌꯦꯔꯨꯝ ꯐꯨꯠꯄ ꯍꯥꯏꯕꯁꯦ ꯑꯃ ꯑꯅꯤ ꯈꯛꯇ ꯅꯠꯇꯦꯀꯣ ꯃꯔꯤ ꯃꯉꯥ ꯇꯔꯨꯛ ꯆꯥꯒꯗꯕ
ꯍꯣ ꯍꯣꯏ ꯍꯣꯏ
ꯑꯗꯨꯝ ꯇꯧꯔꯤꯅꯦ ꯑꯩꯁꯨ ꯑꯩꯁꯦ ꯖꯤꯝ ꯆꯠꯂꯅꯤ ꯖꯤꯝ ꯆꯠꯄ ꯂꯣꯏꯔꯒ ꯇꯔꯨꯛ ꯆꯥꯔꯅꯤ ꯑꯩꯁꯦ ꯇꯔꯨꯛ ꯆꯥꯔꯒ ꯀ꯭ꯔꯦꯇꯤꯟ ꯆꯥꯔꯅꯤ ꯉꯍꯥꯛꯇꯪ ꯇꯨꯝꯔꯅꯤ ꯇꯨꯝꯕ ꯍꯧꯒꯠꯂꯒ ꯑꯃꯨꯛ ꯆꯥꯛ ꯆꯥꯔꯅꯤ ꯆꯥꯛ ꯆꯥꯔꯒ ꯑꯃꯨꯛ ꯑ ꯗ꯭ꯌꯨꯇꯤ ꯆꯠꯂꯅꯤ ꯗ꯭ꯌꯨꯇꯤ ꯑꯃꯨꯛ ꯍꯜꯂꯔꯒ ꯆꯥꯛ ꯆꯥꯔꯅꯤ ꯑꯃꯨꯛ ꯇꯨꯝꯂꯅꯤ ꯑꯁꯤ ꯑꯩꯒꯤ ꯔꯣꯠ
ꯑꯗꯨꯒꯤ ꯅꯪꯁꯦ ꯑꯁꯦꯡꯕꯗ ꯌꯦꯔꯨꯝꯁꯦ ꯏꯅꯔꯖꯤꯁꯨ ꯄꯤ ꯥꯑ ꯑꯩꯈꯣꯏꯒꯤ ꯀꯩꯅꯣ ꯏꯁꯥꯒꯤ ꯀꯥꯟꯅꯕ ꯍꯥꯏꯕ ꯇꯥꯔꯦ ꯑꯩ ꯑꯩꯈꯣꯏ ꯀꯃꯤ ꯌꯥꯝꯅ ꯀꯪꯕꯁꯤꯡꯁꯦ
ꯌꯦꯔꯨꯝ ꯆꯥꯕ ꯑꯁꯤ ꯉꯥꯛꯇꯅꯦꯕ ꯇꯧꯔꯤꯁꯤ
ꯐꯨꯠꯄ ꯐꯨꯠꯄ ꯆꯥꯕꯁꯤ ꯌꯥꯝ ꯀꯥꯟꯅꯕ ꯂꯩꯀꯣ ꯄ꯭ꯔꯣꯇꯤꯟ ꯌꯥꯝꯃꯤ ꯑ ꯎꯝ ꯖꯤꯝ ꯁꯥꯟꯅꯕ ꯃꯤꯁꯤꯡꯒꯤ ꯀꯩꯅꯣ ꯏꯅꯔꯖꯤ ꯌꯥꯝ ꯄꯤ ꯃꯁꯜ ꯒꯦꯟ ꯇꯧꯋꯦ ꯑꯁꯤꯁꯦ ꯖꯤꯝꯁ ꯁꯥꯟꯅꯕ ꯃꯤꯁꯤꯡꯁꯦ ꯑꯗꯨꯒꯤ ꯃꯦꯟꯗꯦꯇꯣꯔꯤꯅꯦ ꯖꯤꯝ ꯁꯥꯟꯅꯕ ꯂꯣꯏꯅꯃꯛ ꯑꯩ ꯔꯨꯝ ꯆꯥꯌꯦꯕ
ꯍꯥ ꯍꯣꯏ ꯑꯩ ꯇꯝꯄꯥꯛ ꯑꯃ ꯑꯃꯨꯛ ꯑꯃꯨꯛꯀꯨꯝꯃꯗꯤ ꯑꯩꯁꯨ ꯆꯠꯄ ꯍꯧꯅ ꯐꯅꯤ ꯌꯥꯗꯦꯅꯦ ꯏꯁꯥꯁꯦ ꯌꯦꯡꯕꯁꯨ ꯅꯨꯡꯉꯥꯏꯇ꯭ꯔꯦ
ꯎꯝ ꯖꯤꯝ ꯆꯠꯀꯗꯝꯅꯦ ꯖꯤꯝ ꯆꯠꯇ꯭ꯔꯒꯁꯨ ꯑꯗꯨꯝ ꯀꯥꯟꯅꯕ ꯍꯥꯏꯗꯤ ꯀꯩꯅꯣ ꯍꯣꯝ ꯋꯥꯔꯛ ꯑꯥꯎꯠꯁꯨ ꯇꯧꯕ ꯌꯥꯏ ꯌꯨꯝꯗ ꯋꯔꯥꯛ ꯑꯥꯎꯠ ꯇꯧꯕ ꯍꯥꯏꯗꯤ ꯄꯨꯁꯑꯞ ꯇꯧꯕ ꯏꯁꯀ꯭ꯋꯥꯠ ꯇꯧꯕ ꯍꯥꯏꯗꯤ ꯀꯩꯅꯣ ꯑꯃ ꯑꯅꯤꯒꯨꯝꯕ ꯂꯩꯔꯨ ꯐꯥꯏꯚ ꯀꯦꯖꯤꯒꯤ ꯑꯗꯨ
ꯗꯝꯗꯦꯜ ꯁꯥꯟꯅꯕ
ꯌꯥꯝ ꯂꯩ ꯏꯗꯅ
ꯍꯥꯏꯗꯤ ꯋꯦꯠ ꯒꯦꯟ ꯇꯧꯅꯤꯡꯕꯗꯤ ꯌꯦꯔꯨꯝ ꯆꯥꯕ ꯑꯗꯨ ꯅꯠꯇ꯭ꯔꯒ ꯑ ꯑꯂꯨ ꯑꯂꯨ ꯐꯨꯠꯄꯠ
ꯎꯄꯆꯥꯥꯕ
ꯍꯥꯏꯗꯤ ꯑ ꯀꯩ ꯀꯩꯅꯣ ꯑ
ꯑꯥꯡ
ꯅꯠꯁꯀꯨꯝꯕꯀꯣ ꯋꯥꯜꯅꯠꯁꯀꯨꯝꯕ ꯀꯩ ꯀꯩꯅꯣ ꯌꯥꯝ ꯌꯥꯝꯕꯅꯦ ꯑꯁꯤ ꯀꯩꯅꯣ ꯆꯅꯥꯒꯨꯝꯕ ꯐꯨꯂꯒ ꯆꯥꯕ ꯑꯗꯨꯒ ꯀꯩꯅꯣ ꯎꯝ ꯍꯋꯥꯏꯒꯨꯝꯕ ꯍꯋꯥꯏ ꯊꯣꯡꯡꯂꯒ ꯍꯋꯥꯏ ꯃꯍꯤ ꯊꯥꯛꯄ ꯀꯣ
ꯎꯝ
ꯑꯁꯤ ꯑꯗꯨꯣ ꯅꯠꯇ꯭ꯔꯒ ꯀꯩꯅꯣ ꯁꯤꯁꯦ ꯉꯥꯄ꯭ꯔꯨꯝꯗ
ꯈꯥꯪꯉꯦꯗꯅ ꯀꯩꯅꯣꯈꯣꯏ ꯈꯪꯉꯦ ꯈꯪꯉꯦ
ꯉꯥꯄ꯭ꯔꯣꯟꯅ ꯐꯖꯅ ꯊꯣꯡꯈꯥꯏꯔꯒ ꯍꯥ
ꯇꯥꯏ ꯇꯥꯏ
ꯉꯥꯄ꯭ꯔꯨꯝꯗꯣ ꯐꯖꯅ ꯊꯣꯡꯈꯥꯏꯔꯒ
ꯊꯣꯡꯈꯏꯔꯒ
ꯍꯥꯏꯔꯣꯟꯅꯦ
ꯅꯣꯏ ꯃꯐꯝꯗꯨꯣ ꯀꯔꯤ ꯀꯔꯤ ꯏꯟꯁꯥꯡ ꯄꯤꯆꯥ
ꯑꯩꯈꯣꯏ ꯃꯐꯝꯗꯨꯗꯗꯤ ꯂꯣꯏꯅ ꯂꯩꯗꯅ
ꯅꯣꯏ
ꯁꯪꯁꯥ ꯂꯩꯑ ꯑꯣꯛꯁꯥ ꯂꯩꯑ ꯉꯥꯄ꯭ꯔꯨꯝ ꯂꯩꯑ ꯉꯥ ꯂꯩꯑ ꯂꯣꯏꯅ ꯂꯩꯑ
ꯍꯥ ꯉꯄ꯭ꯔꯨꯝꯒꯤ ꯃꯃꯜ ꯀꯃꯥꯏꯅ ꯇꯧꯕ꯭ꯔꯥ
ꯑꯩꯈꯣꯏꯗꯤ ꯉꯥꯄ꯭ꯔꯨꯝꯒꯤ ꯃꯃꯟꯗꯣ ꯀꯔꯤꯝꯇ ꯗꯔꯀꯥꯔ ꯇꯥꯗꯦ ꯑꯩꯈꯣꯏꯗꯤ ꯌꯣꯄꯥꯛ ꯄꯥꯏꯔꯅꯤ ꯇꯝꯄꯥꯛꯇ ꯂꯩꯕꯅꯤꯅ ꯌꯣꯄꯥꯛ ꯄꯥꯏꯔꯅꯤ ꯑꯗꯨꯒ ꯂꯩꯕꯥꯛ ꯀꯣꯠꯄ ꯆꯠꯄ ꯂꯩꯕꯥꯛ ꯀꯣꯠꯄ ꯇꯝꯄꯥ ꯑ ꯂꯩꯕꯥꯛ ꯀꯣꯠꯄ ꯍꯥꯏꯗꯤ ꯑꯁꯤ ꯎꯝ ꯌꯣꯄꯥꯛꯇꯨꯅ ꯂꯩꯕꯥꯛ ꯀꯣꯜꯂꯒ ꯃꯅꯨꯡꯗ
ꯂꯩꯕꯥꯛ ꯃꯅꯨꯡꯗ ꯉꯥꯄ꯭ꯔꯨꯝ ꯂꯩꯕꯅꯤꯅꯀꯣ ꯄꯥꯛ ꯑꯗꯨꯗ ꯃꯥꯒꯤ ꯀꯔꯝ ꯍꯥꯏꯅ ꯑꯁꯤ ꯉꯥꯄ꯭ꯔꯨꯝ ꯂꯩꯕ ꯂꯩꯇꯕ꯭ꯔꯥ ꯍꯥꯏꯕ ꯈꯪꯒꯗꯕꯁꯦ ꯀꯩꯅꯣ ꯃꯈꯨꯟ ꯑꯃ ꯂꯩꯒꯅꯦꯕ ꯍꯣꯜ ꯑꯃ ꯂꯩꯒꯅꯦꯕ ꯑꯗꯨꯗ ꯏꯁꯤꯡ ꯈꯤꯇꯪ ꯈꯤꯇꯪ ꯊꯣꯛꯀꯅꯦꯕ ꯑꯗꯨꯗ ꯑꯁꯤ ꯂꯩꯔꯤ ꯍꯥꯏꯕ ꯈꯪꯕꯗ ꯑꯁꯤ ꯆꯥꯎꯔꯦ ꯆꯥꯎꯔꯗꯤ ꯈꯤꯇꯪ ꯃꯈꯨꯜꯗꯣ ꯈꯤꯇꯪ ꯆꯥꯎꯔꯦꯅꯦ ꯄꯦꯛꯂꯗꯤ ꯈꯤꯇꯪ ꯃꯆꯤꯟ ꯈꯤꯇꯪ ꯄꯤꯈ꯭ꯔꯦꯅꯦ ꯑꯗꯨꯣ ꯃꯐꯝꯗꯨꯗ ꯑꯩꯈꯣꯏꯅ ꯂꯩꯕꯥꯛ ꯀꯣꯠꯄ ꯍꯧꯔꯅꯤꯕ ꯃꯅꯨꯡꯗ꯫ ꯑꯁ ꯍꯥꯎꯕꯗꯨꯗꯤ ꯃꯍꯥꯎꯗꯨꯗꯤ ꯌꯥꯔꯤꯀꯣ꯫
ꯍꯥꯎꯋꯤꯅꯦ ꯑꯩ
ꯃꯍꯥꯎꯗꯨꯗꯤ ꯐꯖꯅ ꯅꯩꯈꯥꯏꯔꯒ ꯃꯣꯔꯣꯛ ꯃꯦꯠꯄ ꯑꯁꯥꯕ꯫ ꯐꯖꯅ ꯅꯩꯈꯥꯏꯕꯤꯔꯒ ꯃꯔꯣꯛ ꯈꯤꯇꯪ ꯁꯥꯍꯜꯂꯒ꯫ ꯑꯁ ꯆꯥꯛꯗꯨꯗ ꯃꯍꯤ ꯌꯥꯏꯔꯒꯀꯣ꯫
ꯅꯣꯏꯗ ꯅꯣꯏꯗ ꯌꯣꯟꯕ꯭ꯔꯣ?
ꯑꯩꯈꯣꯏꯗꯤ ꯌꯣꯟꯗꯦ ꯑꯩꯈꯣꯏꯗꯤ ꯆꯥꯕꯅꯤ ꯀꯩꯅꯣ ꯍꯍꯥ ꯍꯥ꯫
ꯍꯥꯏ ꯑꯍꯥ ꯍꯥꯏꯗꯤ ꯅꯣꯏ ꯍꯧꯖꯤꯛ ꯂꯩꯐꯝꯗꯣ꯫ ꯈꯪꯕ꯭ꯔꯥ ꯇꯥꯕ꯭ꯔꯥ? ꯑꯣ ꯑꯗꯨꯗꯁꯨ ꯌꯣꯟꯕ꯭ꯔꯥ ꯍꯥꯏꯕ ꯋꯥꯟꯗ꯫
ꯑꯥ ꯍꯣꯏꯅꯦ꯫
ꯍꯣꯌꯅꯦ꯫
ꯉꯝꯃꯦ꯫ ꯂꯥꯛꯑꯣ ꯑꯩꯈꯣꯏꯔꯣꯝꯗ ꯂꯥꯛꯑꯣ ꯑꯩꯒꯤ ꯑꯩ ꯄꯨ ꯑꯩꯅ ꯄꯨꯕꯤꯒꯦꯕ ꯍꯥꯏꯗꯤ꯫
ꯊꯕ ꯍꯥꯏꯗꯤ
ꯑꯥ
ꯑ ꯂꯩꯕꯥꯛ ꯀꯣꯠꯄ ꯆꯠꯄꯗꯣ ꯆꯠꯄ ꯌꯥꯏꯕ ꯍꯣ
ꯑꯗꯣ ꯌꯦꯔꯨꯝ ꯊꯤꯕ ꯆꯠꯄ ꯑꯇꯝ ꯌꯦꯔꯨꯝ ꯅꯠꯇꯦ ꯑ ꯉꯥꯄ꯭ꯔꯨꯝ ꯊꯤꯕ꯫ ꯆꯠꯄ ꯃꯇꯝꯗ ꯁꯥ ꯑꯥ ꯀꯩꯅꯣ ꯑ ꯉꯥꯁꯨ ꯌꯥꯝꯒꯅꯤ ꯉꯥꯀꯔꯥ ꯌꯥꯎꯒꯅꯤ꯫
ꯉꯥꯁꯦꯛ ꯌꯥꯎꯒꯅꯤ ꯌꯥꯝ ꯂꯩꯒꯅꯤ ꯑꯣ ꯑꯗꯨ ꯉꯥꯄꯔꯨꯝꯗꯨꯅꯀꯣ
ꯑꯍꯥ ꯍꯣꯏ
ꯅꯪ ꯅꯪ ꯉꯥꯄ꯭ꯔꯨꯝ ꯆꯥꯝ ꯆꯥꯕ ꯀꯥꯟꯗ꯫
ꯎꯝ
ꯍꯥꯏꯕꯗꯤ ꯉꯄ꯭ꯔꯨꯝꯗꯅ ꯀꯟꯅꯕ ꯅꯠꯇ꯭ꯔꯗꯤ ꯅꯪꯅ ꯈ꯭ꯋꯥꯏꯅ ꯅꯨꯡꯉꯥꯏꯈ꯭ꯔꯕ ꯈꯔ ꯍꯥꯏꯕꯤꯌꯨꯅꯦ ꯉꯥꯄꯔꯨꯝꯒꯤ
ꯑꯁ ꯑꯩꯁꯦ ꯑꯉꯥꯡ ꯑꯣꯏꯔꯤꯉꯩꯗ ꯑꯩ ꯑꯩꯁꯦ ꯎꯝ
ꯏ ꯌꯥꯝ ꯁꯣꯂꯦꯕ ꯑꯥ
ꯌꯥꯝ ꯀꯪꯉꯤ ꯏꯃꯥꯅꯁꯨ ꯑꯁ ꯑꯁꯤꯁꯦ ꯆꯥꯛꯁꯨ ꯆꯥꯕ ꯌꯥꯗꯦ ꯀꯔꯤꯅꯣ ꯗꯨꯛ ꯗꯣꯛꯇꯔ ꯌꯦꯡꯕ ꯆꯠꯂꯦ ꯗꯣꯛꯇꯔꯗꯤ ꯀꯔꯤ ꯀꯔꯤꯝꯇ ꯀꯔꯤꯁꯨ ꯇꯧꯗꯦ
ꯇꯧꯗꯦ ꯚꯤꯇꯥꯃꯤꯟ ꯗꯤ ꯄꯤꯌꯦ ꯚꯤꯇꯥꯃꯤꯟ ꯊꯛꯑꯦ ꯀꯔꯤ ꯀꯥꯟꯅꯕ ꯂꯩꯇꯦꯕ ꯑꯗꯨꯅ ꯑꯩꯒꯤ ꯏꯄꯥꯗꯣ ꯍꯣꯏ
ꯑꯩꯒꯤ ꯏꯄꯥꯅ ꯅꯣꯡꯃ ꯉꯥꯄ꯭ꯔꯨꯝ ꯄꯨꯔꯛ ꯄꯣꯔꯛꯑꯒ ꯃꯥ ꯑꯥ ꯉꯥꯄ꯭ꯔꯨꯝꯒꯤ ꯀꯩꯅꯣ
ꯀꯩꯅꯣ ꯏꯗꯣ ꯍꯣꯏ ꯍꯣꯏ
ꯂꯣꯏꯅ ꯂꯧꯊꯣꯛꯔꯒ ꯒ꯭ꯂꯥꯁ ꯑꯃꯗ ꯂꯣꯏꯅ ꯂꯧꯊꯣꯛꯔꯒ
ꯑꯥ ꯉꯁꯤ
ꯑꯍꯥ ꯑꯥ ꯀꯔꯤ ꯍꯥꯏꯇꯥꯔꯦ ꯎꯝ ꯑꯥ ꯃꯤꯜꯀꯣ
ꯍꯣꯏ ꯍꯣꯏ
ꯀꯥꯎꯒꯤ ꯃꯤꯜꯗꯣ ꯀꯔꯤ ꯍꯥꯏꯕ꯭ꯔꯣ ꯃꯩꯇꯩꯂꯣꯟꯗ
ꯁꯪꯒꯣꯝ
ꯁꯪꯒꯣꯝꯗꯣ ꯁꯪꯒꯣꯝꯗꯨꯒ ꯃꯤꯛꯁ ꯇꯧꯔꯒ
ꯑꯥ ꯀꯔꯤ ꯍꯥꯏꯕ꯭ꯔꯥ ꯑꯥ ꯆꯤꯅꯤ ꯈꯛꯇꯪ ꯍꯥꯞꯔꯒꯥ ꯊꯛꯄꯗ ꯅꯨꯃꯤꯠ ꯑꯥ ꯅꯨꯃꯤꯠ ꯑꯃ ꯑꯅꯤꯗ ꯑꯁ ꯑꯩ ꯏꯁꯥꯁꯦ ꯌꯥꯝ ꯇꯦꯛ ꯇꯦꯛ ꯂꯧꯈꯠꯂꯛꯄ ꯑꯩꯁꯦ ꯏꯁꯥ ꯌꯥꯝ ꯐꯥꯕ ꯍꯧꯔꯦꯕ ꯑꯗꯨꯗꯒꯤ ꯀꯩꯅꯣ ꯑꯩꯁꯦ ꯅꯣꯔꯃꯦꯜ ꯑꯣꯏꯔꯛꯄꯅꯦꯕ ꯉꯥꯄ꯭ꯔꯨꯝꯁꯦ ꯌꯥꯝ ꯀꯥꯟꯅꯕ ꯂꯩꯌꯦ ꯑꯗꯨꯒꯤꯅꯦꯕ ꯑꯗꯨꯕꯨ ꯕꯤ ꯄꯤ ꯍꯥꯏ ꯇꯧꯕ ꯕ꯭ꯂꯠ ꯄ꯭ꯔꯦꯁꯔ ꯋꯥꯡꯕ ꯃꯤꯁꯤꯡꯁꯦ
ꯍꯣꯏ ꯉꯥꯄ꯭ꯔꯨꯝ ꯌꯥꯝ ꯆꯥꯕ ꯌꯥꯗꯦ ꯆꯥ ꯆꯥ
ꯐꯩꯅꯦ ꯐꯩꯅꯦ ꯑꯗꯨꯗꯤ